ꯍꯜꯂꯣ
ꯍꯜꯂꯣ
ꯀꯔꯤ ꯇꯧꯕꯔꯣ
ꯀꯔꯤ ꯍꯥꯏꯕ
ꯀꯩ ꯇꯧꯕ꯭ꯔꯣ ꯍꯥꯏꯕꯅꯦ ꯂꯩꯁꯥꯕꯤ
ꯀꯦꯁꯕꯨꯛ ꯏꯅꯦ
ꯏꯌꯣ ꯍꯥꯏꯕ꯭ꯔꯥ
ꯀꯅꯥꯁꯨ ꯍꯥꯏꯗꯦ ꯑꯩꯅꯗꯨꯝ ꯏꯕ
ꯏꯔ ꯀꯅꯣ
ꯏꯒꯅꯤꯍꯦ
ꯌꯥꯔꯒꯅ ꯑꯗꯨꯃꯥꯏꯅ ꯇꯧꯔꯒꯅꯨ
ꯀꯩꯒꯤꯅꯣ
ꯅꯪꯅ ꯁꯛ ꯐꯖꯥꯕꯒꯤ ꯏꯔꯛꯀꯅꯣ
ꯅꯪ ꯏꯃꯟ ꯕꯒꯤ ꯍꯣꯏ ꯌꯥꯔꯔꯣꯏꯕ
ꯏꯁ ꯌꯥꯒꯅꯤ ꯍꯦ ꯗ ꯑꯩꯅ ꯏꯗꯗꯤ ꯀꯅꯥꯅ ꯅꯪ ꯅꯪ ꯏꯕꯤꯒꯦꯔꯣ
ꯍꯣꯏ ꯑꯩ ꯏꯕꯤꯒꯦ
ꯑꯩ ꯊꯤꯜꯂꯛꯑꯒꯦ ꯑꯗꯨꯗꯤ
ꯍꯣꯏ ꯊꯤꯟꯂꯛꯑꯣ ꯃꯥꯏꯔꯝꯒꯦ ꯑꯩ ꯎꯝ ꯀꯨꯝꯂꯛꯑꯣ
ꯍꯣꯏ ꯍꯣꯏ ꯂꯥꯛꯑꯒꯦ
ꯅꯪꯒꯤ ꯏꯕꯤꯒꯦ ꯑꯩꯒꯤꯁꯨ ꯏꯕꯤꯌꯣ
ꯑꯦ
ꯑꯁꯦꯡꯕꯅ
ꯑꯩꯒꯤ ꯂꯣꯏꯕꯒ ꯅꯪꯒꯤ ꯑꯃꯨꯛ ꯏꯔꯒꯦ
ꯑꯩꯒꯤꯁꯨ ꯏꯕꯤꯔꯣ ꯍꯧꯖꯤꯛ ꯑꯩꯒꯤꯁꯨ ꯏꯕꯤꯔꯣ ꯑꯩ ꯅꯪꯒꯤ ꯍꯧꯖꯤꯛꯁꯨ ꯏꯕꯤꯔꯒꯦ
ꯂꯩꯕ ꯂꯥꯛꯑꫭ
ꯇꯥꯏ ꯂ ꯀꯦ ꯀꯔꯤꯖꯝ ꯆꯕ꯭ꯔꯣꯅꯗꯤꯦ
ꯌꯦꯟ ꯊꯣꯡꯕ ꯆꯑꯦ
ꯑ ꯍꯕ꯭ꯔ
ꯑꯋꯦ ꯅꯒꯗꯦ
ꯑꯩꯁꯨ ꯉꯦꯁꯤ ꯑꯣꯛꯁꯥ ꯑꯣꯛꯁꯥ ꯁꯥꯔ
ꯍꯥꯏꯔꯝꯒꯅꯤꯀꯣ
ꯍꯥꯏ ꯌꯥꯝ ꯍꯥꯎꯕꯅꯦ ꯅꯪꯁꯨ ꯆꯥꯅꯤꯡꯕ꯭ꯔꯣ
ꯇꯅꯤꯡꯉꯦ
ꯄꯤꯕ ꯇꯂꯦꯅꯉꯗꯤ
ꯑꯦ ꯍꯥ-ꯍꯥ ꯀꯩꯒꯤꯅꯣ ꯍꯥꯏꯁꯦ
ꯆꯝꯃꯦ ꯅ ꯆꯥꯔꯗꯤ ꯌꯥꯔꯔꯣꯏꯕ
ꯅꯪ ꯅꯪꯅ ꯑꯍꯥꯎ ꯑꯍꯥꯎꯕꯗꯤ ꯅꯅꯥꯊꯅ ꯆꯥꯒꯦ ꯈꯜꯂꯤꯔꯕ ꯑꯗꯨꯗꯤ
ꯑꯣ ꯍꯣꯏ ꯍꯥꯎ ꯍꯥꯎ ꯍꯣꯏꯊꯟꯗ ꯆꯠꯔꯒꯦ
ꯑꯍꯥꯎꯕꯗꯤ ꯃꯤꯒ ꯆꯃꯤꯟꯅꯕꯁꯦ ꯑꯃꯨꯛ ꯍꯦꯟꯅ ꯍꯥꯎꯋꯦ ꯍꯥꯏꯕꯅꯦ
ꯀꯅꯥꯅ ꯍꯥꯏꯔꯛꯄ꯭ꯔꯥ ꯑꯗꯣ
ꯃꯤꯅ ꯍꯥꯏꯅꯤ ꯃꯤꯅ
ꯃꯤꯅ ꯍꯥꯏꯕ꯭ꯔꯥ ꯑ ꯃꯕꯣꯛ ꯐꯠ ꯐꯠꯇꯕꯒꯤꯅꯦ
ꯑꯣ ꯑꯍꯥꯎꯕꯁꯦ ꯃꯤꯒ ꯆꯥꯃꯤꯟꯅꯕꯁꯦ ꯃꯕꯨꯛ ꯐꯠꯇꯕ ꯆꯤꯡꯉꯦꯕ
ꯑꯥ
ꯑꯗꯨꯗꯤ ꯏꯊꯟꯇ ꯆꯥꯗꯧꯕ
ꯎꯝ
ꯑꯁ ꯑꯗꯨꯗꯤ ꯄꯨꯛ ꯌꯥꯝ ꯐꯔꯦꯍꯦ
ꯍꯥꯏꯗꯤ ꯃꯇꯝꯁꯨ ꯐꯕꯅꯦ
ꯑꯁꯦꯡꯕ ꯐꯕꯅꯦ ꯑꯗꯨ ꯑꯣꯏꯕꯒꯤ ꯅꯪꯁꯨ ꯑꯆꯥꯧꯕꯣꯠ ꯎꯝ
ꯑꯍꯥꯎꯕ ꯆꯥꯕ ꯀꯥꯟꯗ ꯑꯩ ꯊꯟꯗꯤ ꯏꯊꯟꯗ ꯆꯥꯔꯅꯤ ꯑꯩꯁꯨ
ꯑ ꯑꯗꯨꯃꯥꯏꯟ ꯇ ꯋꯥ ꯍꯗ ꯆꯄ ꯄꯤꯌꯑꯣ ꯍꯥꯏꯔꯦ ꯗꯤ ꯑꯩꯅ ꯏꯊꯟꯗ ꯑꯗꯨꯝ ꯆꯥꯎꯋ ꯍꯥꯏꯕꯒꯤ ꯏꯊꯟꯗꯠ ꯆꯠꯔꯒꯦꯅ ꯍꯥꯏꯌ ꯏꯊꯟꯗ ꯎꯝꯝ
ꯍꯣꯏ ꯑꯩ ꯃꯊꯪꯗꯒꯤ ꯍꯥꯏꯔꯒꯦ
ꯍ ꯌꯥꯗ꯭ꯔꯗꯤ ꯑꯩꯉꯣꯟꯗ ꯍꯥꯏꯔꯛꯑꯣ ꯑꯩ ꯃꯣꯏꯕꯨ ꯇꯧꯋꯦ
ꯍꯥꯏꯔꯛꯀꯦ ꯍꯥꯏꯔꯛꯀꯦ
ꯍꯧꯗꯤ ꯑꯗꯨꯝ ꯂꯩꯏꯌꯦ ꯑꯩꯁꯨ ꯅꯣꯔꯠ ꯑꯦꯔꯤꯌꯦ ꯎꯝ
ꯇꯛ ꯄꯥꯗ꯭ꯔꯣ
ꯑꯩ ꯏꯃꯥꯗꯤ ꯍꯣꯏ ꯄꯥꯕ ꯍꯧꯗ꯭ꯔꯤꯗ ꯈꯪꯗꯦ
ꯑꯩꯈꯣꯏꯗꯤ ꯂꯣꯏꯗꯣꯔꯦ
ꯋꯥ ꯃꯤꯗꯤ ꯅꯔꯤ ꯌꯥꯝ ꯄꯥꯕ ꯃꯥꯂꯀ
ꯍꯟꯗꯛ ꯄꯣꯖꯤꯁꯟ ꯌꯥꯎꯅꯤ ꯍꯥꯏꯕꯗꯣ ꯑꯩꯅꯦꯕ
ꯍꯣꯏ ꯑꯦꯛꯖꯥꯝ ꯑꯦꯛꯖꯥꯝ ꯍꯣꯜꯗ ꯑꯗꯨꯝ ꯎꯏꯔꯒ ꯂꯩꯌꯣ
ꯑꯩ ꯌꯦꯡꯂꯛꯀꯦ
ꯌꯦꯡꯉꯛꯑꯣ ꯌꯦꯡꯉꯛꯑꯣ ꯑꯗꯣ ꯄꯣꯖꯤꯁꯟꯗꯣ ꯑꯩꯅ ꯂꯧꯗꯣꯏꯅꯤꯀꯣ ꯍꯟꯗꯛꯀꯤꯇꯤ
ꯎꯝ ꯂꯧꯗꯣꯏꯅꯦ ꯂꯧꯗꯣꯏꯅꯦ ꯅꯪꯅ ꯅꯪꯅ ꯂꯧꯗ꯭ꯔꯒ ꯀꯅꯥꯅ ꯂꯧ ꯗꯣꯏꯅꯣ ꯅꯠꯇ꯭ꯔꯣ ꯉꯁꯤꯗꯤ ꯀꯗꯥꯏ ꯆꯠꯄ꯭ꯔꯥ ꯅꯪꯗꯤ
ꯀꯣꯂꯦꯖ ꯆꯠꯂꯦ
ꯑꯣ ꯀꯥꯏ ꯇꯝ ꯇꯝꯂꯤꯕ ꯑꯩꯗꯤ ꯑꯗꯨꯝ ꯂꯩꯕꯅꯤ ꯉꯁꯤꯗꯤ
ꯑꯣ ꯑꯩ ꯗꯣꯛꯇꯔ ꯇꯝꯃꯤ
ꯋꯥꯎ
ꯋꯥꯎ ꯃꯤ ꯗꯣꯛꯇꯔꯅꯦ ꯎꯋꯥꯎ
ꯑꯣ ꯃꯥꯅꯦ
ꯑꯩꯒꯤ ꯑꯩꯕꯨꯁꯨ ꯌꯦꯡꯕꯤꯌꯣ ꯅꯪ ꯗꯣꯛꯇꯔ ꯑꯣꯏꯔꯗꯤ
ꯑꯩ ꯂꯣꯏꯗ꯭ꯔꯤ ꯂꯣꯏꯔꯒ ꯌꯦꯡꯕꯤꯒꯦ
ꯑ ꯇꯥꯃꯁꯨ ꯌꯦꯡꯕꯗꯤ ꯌꯥꯏꯅ
ꯅꯪ ꯀꯩ ꯅꯥꯔꯤꯅꯣ
ꯑꯩ ꯎꯝ ꯈꯪꯗꯦ ꯅꯥꯕ ꯉꯥꯛꯇꯅꯦ ꯑꯩ ꯏꯁꯥꯁꯦ
ꯑꯩꯗꯤ ꯄꯩꯁꯥ ꯌꯥꯝ ꯆꯥꯎꯋꯦ ꯀꯃꯥꯏ ꯇꯧꯕ
ꯆꯥꯎꯔꯁꯨ ꯑꯗꯨꯝ ꯎꯝ ꯕꯥꯀꯤꯗ ꯑꯣꯏꯅ
ꯍꯧꯖꯤꯛꯇꯤ ꯄꯤꯕ ꯑ ꯄꯤꯕꯒꯤ ꯄꯩꯁꯥ ꯂꯩꯗ꯭ꯔꯦ ꯍꯟꯗꯛꯀꯤ ꯑꯣꯏꯅ ꯇꯧꯔꯒꯦ ꯍꯧꯖꯤꯛꯇꯤ
ꯎꯝ ꯑꯣ ꯕꯥꯛꯀꯤ ꯑꯣꯏꯅ ꯇꯧꯔꯒꯦꯕ
ꯍꯣꯏ
ꯏꯁꯜꯂꯒꯦ ꯑꯗꯨꯗꯤ
ꯎꯝ ꯏꯁꯜꯂꯣ
ꯕꯣꯏꯗ
ꯑꯗꯨꯒ ꯂꯥꯁꯇ ꯑꯩꯅ ꯑꯣ ꯆꯠꯅꯤꯡꯉꯦ ꯆꯠꯁꯦꯗꯅ
ꯆꯠꯁꯦ
ꯅꯣꯏꯗꯤ ꯆꯠꯁꯦ ꯆꯠꯁꯦ ꯍꯥꯏꯔꯒ ꯀꯧ ꯀꯧꯁꯨ ꯀꯧꯔꯛꯇꯦ ꯅꯣꯏ ꯅꯣꯏ ꯈꯛꯇ ꯑꯗꯨꯝ
ꯑꯁ ꯀꯗꯥꯏꯗꯒꯤꯅꯣꯗ ꯄꯩꯁꯥ ꯂꯩꯇꯗꯅ ꯆꯠꯇ꯭ꯔꯤꯁꯤꯗ
ꯂꯩꯅ ꯈꯪꯉꯦ ꯑꯩ
ꯂꯩꯇꯦ ꯑꯩ ꯂꯨꯄꯥ ꯀꯨꯟꯊ꯭ꯔꯥ ꯂꯩ ꯂꯨꯄꯥ ꯀꯨꯟꯊ꯭ꯔꯥ ꯂꯩ ꯑꯩ ꯂꯨꯄꯥ ꯀꯨꯟꯊ꯭ꯔꯥꯗꯨꯅ ꯀꯔꯤ ꯑꯆꯥꯄꯣꯠ ꯆꯥꯗꯣꯏꯅꯣ ꯑꯝꯇ ꯍꯥꯏꯔꯛꯎꯅꯦ
ꯑꯗꯣ ꯀꯔꯤꯒꯤ ꯅꯣꯏ ꯁ꯭ꯇꯔꯗꯦꯗ ꯑꯥꯎꯇꯤꯡ ꯊꯣꯛꯇꯣꯏꯔꯥ
ꯑꯩ ꯌꯨꯝꯗ ꯆꯠꯇꯣꯏꯅꯦ ꯑꯩ ꯌꯨꯝꯗ ꯆꯠꯇꯣꯏꯅꯦ
ꯌꯨꯝꯗꯔꯥ ꯅꯠ ꯇ꯭ꯔꯒ ꯀꯗꯥꯏꯗꯔꯥ
ꯑꯩꯒꯤ ꯇꯥꯃꯣ ꯎꯅꯔꯨꯒꯦ
ꯍꯣꯏ ꯈꯪꯉꯦꯕ
ꯑꯩꯒꯤ ꯅꯨꯄꯥꯖꯔꯛꯀꯦ
ꯑ ꯑꯆꯥꯄꯣꯠ ꯄꯨꯔꯛꯑꯣ
ꯑ ꯂꯥꯗꯦ ꯑꯩ ꯅꯨꯄꯥ ꯄꯩꯁꯥ ꯄꯥꯏꯗꯦ
ꯑ ꯄꯥꯏꯗ꯭ꯔꯁꯨꯁꯨ
ꯌꯥꯗꯦ ꯑꯩ ꯅꯨꯄꯥ ꯄꯩꯁꯥ ꯄꯥꯏꯗꯦ
ꯑꯉꯥꯡꯒꯤ ꯅꯨꯄꯥ ꯄꯩꯁꯥ ꯄꯥꯏꯗ꯭ꯔꯗꯤ ꯅꯪ ꯅꯪ ꯑꯣꯏꯅ ꯂꯩꯕꯤꯔꯣ
ꯑꯩꯗꯤ ꯑꯩꯗꯤ ꯑꯩꯁꯨ ꯄꯩꯁꯥ ꯄꯥꯏꯗꯦ ꯃꯥꯁꯨ ꯄꯥꯏꯗꯦ ꯆꯞ ꯃꯥꯟꯅꯩ
ꯑ ꯌꯥꯗꯣ ꯌꯥꯗ
ꯌꯥꯒꯅꯤꯍꯦ
ꯌꯥꯗꯦ ꯊꯔꯤꯒ ꯌꯥꯕ꯭ꯔꯥ ꯌꯥꯗꯦ ꯌꯥꯗꯦ
ꯥꯏꯝ ꯄꯥꯏ ꯍꯥꯏꯌꯦ
ꯍꯥꯏ ꯌꯥꯝ ꯄ ꯄꯥꯏꯕꯅꯦ
ꯑꯗꯨꯗꯤ ꯅꯪꯅ ꯂꯩꯔꯁꯦ
ꯃꯥꯏ ꯂꯩꯕꯤꯒꯦ ꯅꯪ ꯀꯔꯤ ꯄꯥꯝꯕ꯭ꯔꯥ
ꯏ ꯂꯩꯕꯤꯅꯦꯗꯣꯏꯅꯦ
ꯇꯥꯗꯨ ꯐ ꯍꯥꯏꯔ ꯅꯥꯟ ꯂꯩꯕꯤꯔꯛ
ꯑꯦꯍ ꯋꯥꯔꯦꯗ ꯍꯣꯏ ꯂꯩꯕꯤꯒꯦ
ꯑꯣꯛꯇꯣꯕꯔ
ꯅꯪꯉꯣꯟꯗ ꯂꯩꯇ꯭ꯔꯒ ꯀꯅꯥꯗ ꯂꯩꯗꯣꯏꯅꯣ
ꯎꯗꯨꯟꯅꯦ
ꯑꯩꯅꯣ ꯑꯣꯛꯇꯣꯄꯁꯇꯣ ꯆꯦ ꯆꯥꯅꯤꯡꯕ
ꯀꯩ ꯆꯥꯅꯤꯡꯕ
ꯑꯩꯗꯤ ꯔꯥꯃꯟꯒꯨꯝꯕꯁꯨ ꯆꯥꯖꯅꯤꯡꯉꯦ ꯆꯤꯛꯀꯦꯟ ꯔꯥꯃꯟꯒꯨꯝꯕ ꯌꯥꯝ ꯍꯥꯎꯏꯑꯦ ꯅꯍꯥꯟ ꯍꯣꯏ ꯑꯁꯦ ꯑꯩꯈꯣꯏꯒ ꯑꯩꯈꯣꯏꯅꯤ ꯃꯄꯥꯟ ꯊꯣꯛꯂꯒ ꯀꯣ ꯆꯕꯗꯣ ꯌꯥꯝ ꯍꯣꯡꯉꯦ ꯇꯥꯕ꯭ꯔꯣ ꯎꯝ ꯈꯪꯅꯩꯌꯦ ꯃꯐꯝꯗꯣ ꯑꯩꯗꯤ ꯃꯐꯝꯗꯤ ꯈꯪꯗꯦꯕ ꯑꯩ ꯑꯩꯅ ꯉꯍꯥꯟ ꯏꯁꯇ꯭ꯔꯦꯠ ꯐꯨꯗꯀꯤ ꯏꯁꯇ꯭ꯔꯦꯠ ꯐꯨꯗ ꯂꯩꯕ ꯂꯩꯐꯝ ꯈꯪꯕ꯭ꯔꯣ
ꯑꯥ
ꯑꯗꯨꯒꯤ ꯃꯊꯛꯇ
ꯑꯣ
ꯐꯥꯏꯚ ꯃꯤꯅꯤꯠꯁ ꯐꯥꯏꯚ ꯃꯤꯅꯤꯠꯁ
ꯑꯦꯛꯖꯥꯝ ꯂꯣꯏꯔꯒ ꯆꯥꯕ ꯆꯠꯂꯁꯦ
ꯍꯣꯏ ꯆꯠꯂꯁꯦ ꯁꯦꯚꯤꯡ ꯇꯧꯕ ꯍꯧꯈ꯭ꯔꯣ ꯆꯠꯂꯁꯦ ꯀꯩꯁꯨ ꯍꯥꯎꯗꯣꯏꯅꯦ
ꯑꯁ ꯁꯦꯚꯤꯡ ꯇꯧꯅꯤꯡꯉꯥꯏꯁꯦ ꯂꯨꯄꯥ ꯀꯨꯟꯊ꯭ꯔꯥꯗꯒꯤ ꯍꯦꯟꯅ ꯂꯩꯇꯦꯀꯣ ꯍꯥ ꯍꯥ
ꯎꯝ ꯑꯦ ꯅꯣꯏ ꯅꯣꯏ ꯑ ꯃꯔꯨꯞ ꯌꯧꯋꯦ ꯍꯥꯏꯕ ꯅꯠꯇ꯭ꯔꯣ
ꯁꯄ꯭ꯔ
ꯑꯣ ꯑꯗꯨ ꯑꯣꯏꯔꯁꯨ ꯅꯣꯏꯗꯤ ꯃꯔꯨꯞꯒꯨꯝꯕꯗꯤ ꯇꯧꯈ꯭ꯔꯦꯅ ꯑꯩꯈꯣꯏꯗꯤ ꯇꯧꯔꯛꯇꯦ
ꯎꯝ
ꯇꯧꯔꯛꯔꯗꯤ ꯐꯒꯗꯕ ꯇꯥꯕ꯭ꯔꯣ
ꯇꯥꯏꯌꯦ
ꯀꯔꯤꯒꯤꯅꯣ ꯇꯨꯃꯤꯟꯅ ꯂꯩꯕ꯭ꯔꯥ ꯑꯗꯨꯗꯤ
ꯑꯩ ꯇꯥꯍꯧꯗꯕ
ꯅꯥꯪ ꯀꯔꯤ ꯈꯜꯂꯤꯅꯣ ꯑꯩꯉꯣꯟꯗ ꯀꯣꯜ ꯇꯧꯔꯒ ꯃꯤꯉꯣꯟꯗ ꯈꯟꯕ
ꯆꯥꯕ ꯄꯜꯂꯛꯄꯒꯤ ꯆꯥꯕꯩ ꯋꯥꯈꯜ ꯑꯃ ꯑꯗꯨꯝ ꯈꯜꯂꯤꯕ
ꯑꯣ
ꯑꯗꯨꯃꯥꯏꯅ ꯇꯧꯅꯨꯗ
ꯇꯦꯔ꯭ꯔꯣꯏ
ꯅꯣꯏꯗꯤ ꯃꯤ ꯀꯩ ꯀꯌꯥꯒ ꯂꯩꯕ꯭ꯔꯥ
ꯑꯩꯀꯣꯏ ꯃꯤ ꯁꯤꯛꯁ ꯂꯩꯌꯦ꯫
ꯑꯣ ꯑꯩꯌꯥꯃꯦꯍꯦ
ꯎꯝ ꯅꯣꯏꯒꯤꯗꯤ ꯅꯨꯉꯥꯏꯇꯦ ꯫
ꯀꯥ ꯌꯥꯝ ꯄꯤꯛꯑꯦ ꯑꯗꯨꯒꯤ
ꯑ ꯔꯝꯁꯤꯁꯅ ꯂꯩ ꯍꯥꯏꯔꯣ
ꯑꯁ ꯂꯩꯔꯒꯦ ꯑꯗꯨꯗ ꯑꯣꯏꯅ
ꯍꯥꯏꯗꯤ ꯏꯁ ꯂꯩꯒꯗꯕ ꯃꯥꯟꯗꯩ ꯅꯣꯏꯒꯤ ꯅꯣꯏꯒꯤ ꯀꯥꯗꯗꯤ ꯆꯥꯔꯖꯤꯡ ꯄꯣ꯭ꯏꯟꯒꯨꯝꯕ ꯌꯥꯝꯃꯤꯅ
ꯍꯣꯏ ꯑꯗꯨꯏ ꯈꯜꯂꯒ ꯆꯠꯅꯤꯡꯗꯕ
ꯎꯝ ꯑꯗꯨ ꯑꯗꯨ ꯂꯩꯇ꯭ꯔꯗꯤ ꯆꯠꯄ ꯌꯥꯕ
ꯎꯝ
ꯅꯣꯏꯒꯤ ꯀꯥꯗꯨꯅ ꯕꯦꯁ ꯇꯥꯈ꯭ꯔꯦ ꯍꯧꯖꯤꯛꯇꯤ
ꯇꯥꯔꯦ- ꯇꯥꯔꯦ ꯅꯨꯡꯉꯥꯏꯌꯦ꯫
ꯑꯗꯨ ꯅꯣꯏꯗꯤ ꯆꯥꯞꯅꯤꯡꯕ ꯔꯤꯗ ꯑꯗꯨꯝ ꯑꯗꯨꯅ ꯑꯈꯣꯏꯗꯤ ꯏꯁ ꯌꯥꯗ꯭ꯔꯦ꯫ ꯃꯤꯒꯤ ꯐꯨꯜ ꯑꯣꯏꯕꯗ ꯐꯨꯜ ꯑꯣꯏꯕꯗ ꯉꯥꯏꯕꯗꯣ ꯑꯩ ꯁꯤꯒꯦ ꯇꯧꯔꯦ꯫
ꯑꯈꯣꯏꯗ ꯂꯥꯛꯑꯣ
ꯍꯣꯏ ꯑꯗꯨ ꯑꯣꯏꯕꯦꯅꯦ ꯅꯣꯏꯗ ꯑꯗꯨꯝꯉꯛꯄꯗꯣ
ꯍꯝ
ꯎꯝ
ꯎꯝ
ꯀꯩꯒꯤꯅꯣ ꯌꯥꯝ ꯅꯣꯛꯏꯁꯦ ꯀꯩꯒꯤꯅꯣ
ꯅꯪꯒꯤ ꯅꯈꯣꯟ ꯐꯖꯃꯟꯕꯒꯤ
ꯑꯦ ꯍꯦ
ꯎꯝ ꯅꯈꯣꯏꯗ
ꯐꯖꯔꯤꯔꯥ
ꯎꯝ ꯐꯖꯩꯌꯦ꯫ ꯀꯣꯔꯗꯤꯡꯒꯨꯝꯕ ꯇꯧꯕ ꯌꯥꯔꯗꯤ ꯐꯒꯗꯕ
ꯑꯗꯨꯝ ꯇꯨꯕꯥ ꯑ